ꯑꯣ ꯇꯑꯀꯣ
ꯑꯣꯏꯣꯏꯦ
ꯅꯣꯏ ꯅꯣꯏ ꯑ ꯅꯣꯏ ꯀꯦ ꯂꯦꯕꯔꯤ ꯥꯛꯄ꯭ꯔꯥ ꯅꯣꯏꯒꯤ ꯃꯐꯝꯥꯐꯝꯗꯒꯤ
ꯃꯤꯅꯤꯠ ꯑꯍꯨꯝ ꯃꯤꯅꯤꯠ ꯃꯉꯥꯒꯨꯝꯕ ꯈꯛ ꯈꯛꯇꯅꯦ ꯋꯥ ꯀꯦꯕꯧ ꯀꯣ ꯑꯗꯨ ꯆ ꯃꯣꯏꯅ ꯌꯥꯝ ꯅꯥꯕꯅꯤ
ꯎꯝ
ꯅꯪꯗꯤ ꯀꯃꯥꯏ ꯂꯥꯛꯔꯤ ꯄꯥꯒꯦ ꯌꯨꯝꯗ ꯄꯥꯔꯣ
ꯑ ꯌꯨꯝꯗ ꯄꯥꯦ ꯑꯗꯨꯒ ꯎꯝ ꯑꯩ ꯔꯦꯟ ꯍꯣꯡꯒꯅꯦꯕꯀꯣ ꯑꯩꯅ ꯍꯣꯡꯉꯔꯝꯕ ꯍꯣꯡꯕ ꯂꯣꯏꯔꯀꯥꯟꯗ ꯂꯦꯕꯔꯤ ꯆꯠꯄ ꯍꯥꯎꯁ꯭ꯔꯅ ꯈꯪꯅꯤ ꯑꯩ ꯍꯧꯖꯤꯛ ꯂꯥꯛꯏꯕ ꯃꯐꯝꯗꯒꯤꯗꯤ ꯂꯥꯏꯕ꯭ꯔꯦꯔꯤꯁꯤꯡꯁꯦ ꯌꯥꯝ ꯂꯥꯞ ꯄꯦꯕ ꯑꯗꯨꯒꯤ ꯆꯠꯄ ꯉꯝꯗꯕꯗꯣ ꯍꯥꯏꯔꯕꯗꯤ ꯈꯣꯡꯅ ꯀꯔꯤ ꯍꯥꯏꯁꯤꯅ ꯑꯩꯈꯣꯏꯗꯤ ꯑꯃꯨꯛꯀ ꯆꯥꯛ ꯆꯔꯅꯤ ꯆꯥꯛ ꯊꯤꯟꯕ ꯂꯥꯏꯔꯗꯤ ꯐꯥꯕ ꯑꯗꯨꯁꯨ ꯅꯥꯏꯇꯕꯅꯤꯅ ꯈꯔ ꯋꯥꯔꯅꯤ ꯑꯗꯨꯒꯤ
ꯅꯪꯗꯤ ꯀꯃꯥꯏꯅ ꯂꯩꯒꯦ ꯅꯣꯏ ꯐꯦꯃꯤꯂꯤꯒ ꯂꯩꯃꯤꯟꯅꯕ꯭ꯔꯣ ꯅꯠꯇ꯭ꯔꯒꯗꯤ
ꯎꯝ ꯑꯩꯗꯤ ꯍꯧꯖꯤꯛꯇꯤ ꯏꯅꯥꯎ ꯅꯨꯨꯄꯥꯁꯨ ꯂꯥꯛꯑꯦ ꯢꯅꯧ ꯅꯨꯄꯥꯒ ꯂꯩ ꯢꯅꯧ ꯅꯨꯄꯥꯁꯨ ꯀꯣꯂꯦꯖ ꯆꯠꯄꯀꯣ ꯑꯩꯈꯣꯢ ꯑꯅꯤ ꯂꯩꯑꯦ ꯅꯍꯥꯟ ꯏꯇꯥꯟꯇ ꯑꯗꯨꯝ ꯂꯩꯕꯅꯦ
ꯑꯣ
ꯑꯗꯨ ꯌꯨꯝꯗꯁꯨ ꯑꯗꯨꯝ ꯂꯥꯢꯔꯤꯛ ꯄꯥꯕ ꯅꯨꯡꯉꯥꯏ ꯑꯗꯨ ꯑꯣꯏꯔꯁꯨ ꯂꯥꯏꯕ꯭ꯔꯦꯔꯤꯗꯤ ꯍꯥꯏꯕꯗꯤ ꯃꯤ ꯃꯌꯥꯝꯅ ꯄꯥꯕꯒꯤ ꯀꯔꯤ ꯍꯥꯢꯁꯤꯔ ꯈꯣꯏꯁꯨ ꯄꯥꯅꯤꯡꯕ ꯐꯥꯎꯋꯤꯗꯅ
ꯃꯥꯅꯦ ꯃꯥꯅꯦ
ꯑꯗꯨꯒꯤ ꯆꯠꯄꯅ ꯐꯥꯏ ꯑꯩꯁꯨ ꯆꯠꯅꯤꯡꯕꯗꯤ ꯆꯠꯅꯤꯡꯕꯅꯤ ꯑꯗꯨꯒ ꯑꯩꯅ ꯂꯔꯤ ꯄꯥꯗꯕꯁꯨ ꯀꯨꯏꯔꯦ ꯀꯞꯁꯨ ꯂꯥꯏꯕꯒꯦ
ꯃꯥꯅꯦ ꯃꯥꯅꯦ ꯃꯤ ꯑꯌꯥꯝ ꯑꯌꯥꯝꯕꯗꯤ ꯋꯥꯀꯞꯗꯣ ꯌꯦꯡꯕ ꯂꯥꯏꯔꯤꯛ ꯄꯥꯕꯗꯣ ꯈꯔ ꯈꯟꯊꯥꯛꯗꯧ ꯃꯥꯜꯂꯦ
ꯑꯗꯨꯒꯤꯅꯤ ꯃꯔꯛ ꯃꯔꯛꯇ ꯅꯣꯚꯦꯜꯁ ꯈꯛꯇ ꯄꯥꯔꯒ ꯂꯩ ꯕꯨꯛ
ꯃꯗꯨꯗꯤ ꯌꯥꯝ
ꯔꯤ ꯀꯥꯂꯁ ꯑꯁ ꯑꯗꯨꯃꯥꯏꯅ ꯇꯥꯗ꯭ꯔꯗꯤ ꯌꯥꯔꯔꯣꯏꯌꯦ ꯃꯆꯥ ꯃꯆꯥ ꯐꯥꯎ ꯍꯥꯡꯉꯛꯑꯦ ꯑꯗꯨꯒꯤ ꯑꯩꯈꯣꯏꯁꯦ
ꯑ ꯀꯣꯆꯤꯡꯒꯨꯝꯕꯗꯤ ꯌꯥꯎꯕ ꯅꯠꯇ꯭ꯔꯣ ꯅꯪ
ꯀꯔꯤ
ꯎ
ꯅꯣꯏ ꯅꯣꯏꯗꯤ ꯀꯔꯤ ꯀꯔꯤ ꯑꯣ ꯀꯣꯆꯤꯡ ꯍꯣꯏ ꯀꯣꯆꯤꯡ ꯂꯧꯋꯦ ꯀꯣꯆꯤꯡꯗꯤ ꯀꯨꯏꯔꯦ ꯑꯥ ꯍꯦꯛ ꯄꯤꯌꯦ ꯂꯣꯏꯔꯀꯥꯟꯗ ꯑꯩꯅ ꯂꯥꯎꯔꯛꯄꯒꯤꯀꯣ ꯀꯦꯕ ꯂꯩꯇꯕꯤꯗ ꯑꯩꯅ ꯑꯃꯨꯛ ꯑꯗꯨꯝ ꯂꯥꯎꯕꯒꯤ ꯑꯩꯗꯤ ꯀꯨꯏꯔꯦ ꯂꯣꯏꯔꯛꯄ ꯀꯣꯆꯤꯡꯒꯤ ꯅꯪꯗꯤ ꯀꯣꯆꯤꯡ ꯂꯥꯎꯕ꯭ꯔꯣ
ꯑꯩꯁꯨ ꯀꯣꯆꯤꯡꯗꯤ ꯂꯧꯌꯦ ꯍꯣꯢ
ꯑꯣ ꯑꯗꯨ ꯊꯥ ꯀꯌꯥꯒꯤ ꯂꯥꯎꯕ꯭ꯔꯥ ꯅꯣꯏ
ꯑꯩꯗꯤ ꯂꯧꯕꯗꯣ
ꯍꯣꯢ
ꯑꯗꯨꯗꯤ ꯁꯦꯚꯦꯟ ꯃꯟꯁ ꯁꯦꯚꯦꯟ ꯃꯟꯁ ꯅꯤꯕꯀꯣ ꯑꯗꯨꯒ ꯑꯗꯨ ꯂꯣꯏꯔꯒ ꯁꯤꯗꯁꯨ ꯂꯧꯋꯦ ꯁꯤ ꯑꯩꯈꯣꯏ ꯑꯩꯈꯣꯏ ꯑꯁꯤ ꯍꯧꯖꯤꯛ ꯂꯩꯕ ꯃꯐꯝꯗꯀꯣ
ꯍꯣꯏ
ꯑꯗꯨꯁꯨ ꯁꯕꯦꯟ ꯃꯟꯁ ꯁꯕꯦꯟ ꯃꯟꯁꯀꯨꯝꯕ ꯂꯧꯋꯦ
ꯑꯣ ꯑꯣ ꯌꯥꯝ ꯐꯥꯏꯌꯦꯅ ꯑꯩꯗꯤ ꯃꯦꯠ ꯑꯩꯈꯣꯏ ꯁꯤꯖꯤꯌꯦꯟꯒꯤ ꯑꯣꯀꯥꯁꯇ ꯇꯥꯒꯅꯤ ꯍꯥꯏꯌꯦ ꯑꯗꯣ ꯃꯦꯠꯆ ꯐꯥꯎ ꯄꯥꯕ ꯍꯧꯎꯗ꯭ꯔꯤ ꯑꯩꯁꯦ ꯃꯦꯠꯁꯦ ꯑꯩꯅ ꯈ꯭ꯋꯥꯏꯗꯒꯤ ꯏꯟꯇꯔꯦꯁ ꯂꯩꯇꯕ ꯍꯩꯁꯨ ꯍꯩꯇꯦ ꯑꯗꯨꯒꯤ
ꯕꯦꯡꯒꯤꯗꯤ ꯃꯦꯠꯁꯇꯣ ꯈꯔ ꯍꯣꯠꯄ ꯅꯨꯡꯉꯥꯏꯌꯦ ꯁꯤꯁꯦꯌꯦꯟꯒꯤꯗꯤ ꯇ꯭ꯔꯥꯏꯒꯣꯅꯣꯃꯤꯇ꯭ꯔꯤꯅꯦ ꯑꯜꯖꯦꯕ꯭ꯔꯥꯅꯦ ꯖꯣꯃꯦꯇ꯭ꯔꯤꯅꯦ ꯑꯁ ꯑꯗꯨꯗꯣ ꯍꯥꯏꯅ ꯍꯩꯇꯕ ꯌꯥꯝ ꯌꯥꯎꯋꯦꯅꯦ
ꯑꯩ ꯑꯩꯗꯤ ꯄꯥꯕ ꯍꯥꯎꯔꯗꯤ ꯑꯃꯨꯛꯀ ꯀꯔꯤ ꯍꯥꯏꯁꯤꯔ ꯑꯩꯒꯤ ꯋꯥꯈꯜꯗꯣ ꯑꯃꯨꯛꯀ ꯗꯥꯎꯟ ꯑꯣꯏꯕꯗꯣ ꯑꯁ ꯊꯣꯛꯑꯗ꯭ꯔꯥꯅ ꯀꯔꯤ ꯍꯥꯏꯁꯤꯔꯥ ꯁꯨꯃꯥꯏꯅ ꯑꯃ ꯊꯣꯛꯂꯛꯑꯦ
ꯐꯥꯎꯟꯗꯦꯁꯟꯗꯤ ꯌꯥꯝ ꯃꯥꯜꯂꯦ ꯅꯪ ꯅꯪꯒꯤꯁꯦ ꯐꯥꯎꯟꯗꯦꯁꯟꯗꯤ ꯂꯤꯡꯕ ꯃꯥꯜꯂꯦꯕ ꯅꯪ
ꯑꯥꯁ ꯇꯥꯎꯗꯤ ꯑꯩ ꯂꯤꯡꯗꯦ
ꯍꯣꯠꯅꯔꯁꯟꯗꯤ ꯌꯥꯝꯃ ꯂꯩ ꯑꯁꯤ ꯍꯟꯗꯛ ꯉꯔꯥꯡ ꯍꯥꯏꯕ꯭ꯔꯣ ꯁꯇꯔꯗꯦ ꯁꯇꯗꯦꯅꯦ
ꯑꯣ ꯍꯣꯏ ꯁꯇꯔꯗꯦꯗ ꯁꯦꯇꯔꯗꯦꯗ ꯇꯥꯏꯌꯦ
ꯑꯗꯨ ꯊꯥꯕꯗꯣ ꯍꯟꯗ꯭ꯔꯦꯗ ꯀꯣꯏꯁꯟꯒꯤꯗꯤ ꯍꯟꯗ꯭ꯔꯦꯗ ꯍꯥꯏꯕꯗꯤ ꯑꯗꯨꯗꯤ ꯐꯥꯒꯤ ꯅꯠꯇꯦꯅꯦ ꯍꯣꯔꯠꯅꯤꯅ ꯅꯪꯑꯤ
ꯑꯗꯨꯗꯤ ꯆꯥꯡꯉꯁꯦꯔ ꯌꯦꯡꯉꯣ ꯋꯥꯎꯏꯀꯣ ꯑꯗ ꯑꯁ ꯑꯩꯗꯤ ꯑ ꯊꯥꯕꯗꯣ ꯑꯗꯨꯒ ꯀꯩ ꯍꯥꯏꯁꯤꯔꯥ ꯐꯖꯥꯅ ꯈꯨꯝꯗꯕꯒꯤꯅꯦ ꯑꯁꯦꯡꯕ
ꯌꯦꯦꯅ ꯇꯥꯎꯂꯠꯇꯦ
ꯕꯦꯡꯒꯤ ꯑꯦꯛꯖꯥꯝ ꯐꯥꯔꯁ ꯑꯣꯏꯅ ꯊꯥꯕ ꯀꯥꯟꯟꯅ ꯍꯦꯠ ꯊꯧ ꯊꯧ ꯃꯥꯜꯂꯦꯅ ꯅꯪꯒꯤꯗ ꯑꯗ ꯌꯥꯝ ꯍꯥꯏꯨ ꯃꯥꯜꯂꯦ ꯅꯅꯥꯪ ꯉꯔꯤꯁꯦ
ꯍꯥꯏꯗꯤ ꯃꯤꯅꯗꯤ ꯍꯥꯏꯑꯦ ꯍꯥꯏꯑꯦ ꯍꯥꯏꯑꯦ ꯃꯤꯅ ꯃꯤꯒꯤꯗꯤ ꯈꯪꯅꯕꯅꯤꯅ ꯑꯩꯗꯤ ꯍꯥꯏꯗꯦ ꯃꯤꯅꯗꯤ ꯁꯨꯃꯥꯏꯅ ꯍꯥꯏꯔꯛꯀꯅꯤ ꯍꯥꯏꯌꯦꯑꯌꯦꯦ ꯍꯥꯏꯌꯦ ꯅ
ꯃꯤꯁꯨ ꯃꯤꯁꯨ ꯍꯥꯏꯕ꯭ꯔꯣ ꯅꯪꯉꯣꯟꯗꯂꯥꯏꯔꯤ ꯍꯥꯏꯌꯦꯦ ꯍꯥꯏꯌꯦꯅ
ꯍꯥꯏꯌꯦ ꯍꯌꯦꯟꯗꯤ ꯍꯥꯏꯌꯦ ꯑꯗꯣ ꯑꯩꯗꯤ ꯍꯥꯏꯇꯦꯕ ꯃꯣꯏ ꯀꯩ ꯍꯥꯏꯁꯤꯔꯥ ꯃꯣꯏꯅ ꯍꯥꯏꯌꯦꯅ ꯈꯟꯕꯒꯤꯅꯦ ꯑꯩ ꯍꯥꯏꯔꯨꯅꯨ ꯍꯥꯏꯕꯤ ꯃꯥꯟꯕꯒꯤꯅꯦꯅ ꯑꯩꯅ ꯑꯗꯨꯝ ꯍꯥꯏꯌꯦ
ꯑꯗꯨ ꯂꯥꯏꯔꯤꯛ ꯍꯥꯏꯕꯒꯤ ꯃꯣꯏꯅꯁꯨ ꯍꯥꯏꯌꯦ ꯍꯥꯏꯕ
ꯍꯥꯏꯗꯦꯗ ꯑꯩꯒꯤ ꯋꯥꯈꯜ ꯅꯨꯡꯉꯥꯏꯅꯤꯉꯥꯏ ꯍꯥꯏꯔꯛꯄꯒꯤꯅꯦ
ꯅꯍꯥꯟ ꯑꯍ ꯑꯗꯨꯒꯤ ꯑꯦꯛꯖꯥꯝꯒꯤ ꯑꯦꯛꯖꯥꯝꯗ ꯀꯣꯏꯁꯟ ꯍꯪꯔꯛꯄꯗꯣ ꯀꯔꯤ ꯍꯥꯏꯁꯤꯔꯥ ꯃꯆꯥ ꯃꯆꯥ ꯍꯪꯉꯛꯑꯦ ꯆꯥꯎꯕꯗꯤ ꯍꯪꯉꯛꯇꯦ
ꯑꯣ
ꯑꯗꯨꯝ ꯃꯆꯥ ꯃꯆꯥ ꯍꯪꯛꯑꯦ ꯑ ꯖꯤ ꯑꯦꯁꯇꯁꯨ ꯍꯣꯏ ꯖꯤ ꯑꯦꯁꯇ ꯖꯤ ꯑꯦꯁ ꯄꯦꯄꯔꯗ ꯀꯣ ꯀꯔꯤ ꯍꯥꯏꯁꯤꯔ ꯌꯥꯝ ꯍꯣꯡꯉꯦ ꯍꯥꯏꯕ ꯇꯥꯔꯦ ꯑꯩ ꯅꯣꯏꯁꯨ ꯇꯥꯎꯔꯛ ꯇꯥꯎꯒꯅꯤꯗ ꯀꯣꯏꯁꯟꯗꯤ ꯂꯨꯕꯗꯤ ꯅꯠꯇꯦ ꯃꯆꯥ ꯃꯆꯥ ꯈꯛꯇ ꯍꯥꯏꯕꯗꯤ ꯁꯟ ꯇꯦꯝꯄꯜꯒꯨꯝꯕꯗꯤ ꯒꯨꯝꯕꯁꯨ ꯁꯦꯝꯃ ꯍꯥꯏꯔꯗꯤ ꯑꯗꯨꯗꯣ ꯌꯥꯝ ꯍꯪꯉꯛꯑꯦ ꯑꯦꯁ ꯑꯦꯁ ꯁꯤꯒꯨꯝꯕꯗꯨꯁꯨ ꯁꯟ ꯇꯦꯝꯄꯜꯗꯨ ꯌꯥꯝ ꯍꯪꯉꯛꯉꯦ ꯀꯣꯏꯁꯟꯁꯤꯡ ꯌꯦꯡꯕ ꯀꯥꯟꯗ ꯑꯗꯨꯗ ꯑꯃꯨꯛ ꯍꯪꯔꯛꯑꯦ ꯑꯗꯨꯨꯝ ꯀꯣꯏꯁꯟ ꯍꯪꯔꯒ ꯂꯩꯌꯦ
ꯑꯗꯨꯗꯤ ꯗꯥꯎ ꯐꯜ ꯃꯜꯂꯦ ꯅꯪꯁꯦ
ꯏꯝꯄꯣꯔꯇꯦꯟ ꯏꯝꯄꯣꯔꯇꯦꯟ ꯇꯥꯎꯕ ꯃꯥꯜꯂꯦ ꯑꯗꯨꯗꯣ ꯁꯟ ꯇꯦꯝꯄꯜꯗꯣ
ꯑꯣ
ꯏꯟꯗꯤꯌꯥ ꯑꯗꯨꯗꯤꯀꯣ
ꯏꯁ ꯑꯩꯈꯣꯏ ꯑꯦꯛꯖꯥꯝ ꯊꯥꯕꯁꯨ ꯀꯝꯄ꯭ꯌꯨꯇꯔꯒꯨꯝꯕ ꯈꯔ ꯑꯦꯛꯁꯄꯥꯔꯠ ꯑꯣꯏꯗ꯭ꯔꯗꯤ ꯌꯥꯔꯣꯏ ꯅꯠꯇ꯭ꯔꯗꯤ ꯃꯇꯝꯗꯣ ꯂꯥꯛꯑꯣꯅꯦ
ꯑ
ꯑꯦꯛꯁꯄꯥꯔꯠ ꯇꯥꯎꯕ ꯇꯥꯔꯦ ꯑꯈꯣꯏ ꯍꯥꯏꯕꯗꯤ ꯇꯤꯌꯔ ꯋꯥꯟꯗꯗꯤ ꯀꯔꯤ ꯍꯥꯏꯁꯤꯔꯥ ꯑꯗꯨꯗ ꯑꯗꯨꯝ ꯇꯥꯎꯋꯦꯗꯅ ꯑꯦꯛꯖꯥꯝ ꯊꯥꯏꯌꯦꯗꯅ
ꯎꯝ
ꯌꯨ ꯄꯤ ꯑꯦꯁ ꯁꯤꯒꯨꯝꯕ ꯈꯔ ꯊꯦꯡꯅꯌꯦꯗꯥꯏ ꯏꯕꯁꯦ
ꯃꯥꯅꯦ ꯃꯥꯅꯦ ꯈꯨꯣꯠꯅ ꯏꯕꯗꯣꯀꯣ
ꯍꯣꯏ ꯅꯪꯗꯤ ꯅꯍꯥꯟ ꯑꯗꯨꯝ ꯑꯦꯛꯖꯥꯝꯥ ꯊꯥꯔꯝꯒꯅꯤ ꯑꯩꯈꯣꯏꯗꯒꯤ ꯍꯥꯟꯅ ꯒ꯭ꯔꯦꯖꯨꯋꯦꯠ ꯇꯧꯔꯝꯕꯅꯤꯅ
ꯍꯣꯏ ꯑꯩꯁꯨ ꯑꯩꯗꯤ ꯌꯥꯝ ꯊꯥꯕ ꯅꯠꯇꯦꯗ ꯑꯃ ꯋꯥꯟ ꯏꯌꯥꯔꯗ ꯑꯃ ꯑꯅꯤꯒꯨꯝꯕꯗꯤ ꯊꯥꯏꯕꯀꯣ
ꯍꯣꯏ ꯍꯣꯏ ꯕꯦꯡꯁꯨ ꯊꯥꯎ ꯍꯣꯏ
ꯂꯥꯁ ꯏꯌꯔꯗꯤ ꯂꯥꯁ ꯏꯌꯔꯗꯤ ꯈꯔ ꯊꯥꯏꯌꯦ ꯂꯥꯁ ꯏꯌꯔꯗꯤ ꯁꯤ ꯖ ꯊꯥꯏꯌꯦꯕꯀꯣ ꯑꯗꯨꯒ ꯁꯤ ꯄꯤ ꯁꯤ ꯄꯤ ꯌꯦꯁ ꯁꯨ ꯊꯥꯏꯌꯦ
ꯑꯣ
ꯑꯗꯨꯒ ꯁꯤ ꯑꯦꯁ ꯑꯦꯁ ꯁꯨ ꯊꯥꯏꯌꯦ ꯑꯗꯨꯒ ꯑꯦꯝ ꯇꯤ ꯑꯦꯁ ꯁꯨ ꯊꯥꯏꯌꯦ
ꯍꯣꯏ
ꯑꯗꯨ ꯊꯥꯏꯌꯦ ꯂꯥꯁ ꯏꯌꯔꯗꯤ ꯑꯗꯨ ꯗꯤꯁ ꯏꯌꯔꯗꯤ ꯑꯦꯛꯖꯥꯝ ꯊꯥꯗ꯭ꯔꯤꯌꯦ ꯑ ꯂꯥꯁ ꯏꯌꯔ ꯎꯝ ꯗꯤꯁ ꯏꯌꯔ ꯑꯦꯛꯖꯝ ꯊꯥꯗ꯭ꯔꯤꯌꯦ ꯑꯃꯕꯨꯛ
ꯑꯣ ꯑꯗꯨꯗꯤ ꯈꯔ ꯑꯦꯛꯁꯄꯤꯔꯤꯌꯦꯟꯁꯁꯨ ꯂꯩꯔꯝꯒꯅꯤ ꯑꯩꯗꯤ ꯑꯦꯛꯁꯄꯤꯔꯤꯌꯦꯟꯁ ꯅꯥꯏꯗ꯭ꯔꯦ ꯍꯥꯏꯕꯗꯤ ꯁꯤꯒꯤ ꯆꯍꯤꯗꯨꯗꯤ ꯑꯍꯥꯟꯕꯅꯤ
ꯗ ꯑꯦꯛꯁꯄꯤꯔꯤꯌꯦꯟꯁ ꯑꯦꯛꯁꯄꯤꯔꯤꯌꯦꯟꯁꯖꯤ ꯑꯦꯛꯁꯄꯤꯔꯌꯦꯟꯁꯖꯤ ꯌꯥꯝ ꯀꯥꯟꯅꯗꯦ ꯐꯥꯎꯟꯗꯦꯁꯟꯗꯤ ꯗꯔꯀꯥꯔ ꯑꯣꯏꯗꯦꯗꯀꯣ
ꯍꯣꯏ
ꯐꯥꯎꯟꯗꯦꯁꯟ ꯍꯥꯏꯔꯗꯤ ꯕꯦꯠꯁꯤꯠ ꯌꯥꯝ ꯑꯣꯏ ꯐꯥꯎꯟꯗꯦꯁꯟꯗꯣ ꯕꯦꯠꯁꯤꯠ ꯏꯁꯇ꯭ꯔꯣꯡ ꯑꯣꯏꯕ
ꯑꯣ ꯍꯣꯏ ꯑꯩꯅ ꯀꯣꯆꯤꯟ ꯂꯥꯎꯕ ꯗꯣ ꯑꯩꯗꯤ ꯐꯥꯎꯟꯗꯦꯁꯟ ꯑꯣꯏꯅ ꯂꯥꯎꯕꯒꯤꯀꯣ ꯑꯗꯨꯒꯤꯅꯤ ꯑꯩꯅ ꯐꯥꯎꯟꯗꯦꯁꯟꯗꯒꯤ ꯍꯧꯔꯛꯄ ꯑꯩꯅ ꯅꯪꯅ ꯂꯥꯎꯔꯛ ꯄꯗꯣ ꯗꯥꯏꯔꯦꯛ ꯑꯦꯗꯚꯥꯟꯁ ꯂꯥꯎꯕ ꯃꯤ ꯃꯌꯥꯝꯁꯨ ꯂꯩꯥꯌꯦꯕ ꯐꯔꯁ ꯇꯥꯌꯝ ꯑꫭꯏꯔꯁꯨ ꯑꯩꯗꯤ ꯐꯥꯎꯟꯗꯦ ꯏꯁꯥꯅ ꯍꯥꯟꯕ ꯑꯗꯨꯒꯤ ꯑꯗꯨꯅ ꯍꯥꯏ ꯍꯥꯏ ꯑ ꯐꯥꯕꯅꯤꯀꯣ ꯐꯥꯎꯟꯗꯦꯁꯟꯅ ꯍꯧꯔꯛꯄꯅ ꯐꯥꯎꯟꯗꯦꯁꯟꯗꯗꯤ ꯀꯔꯤ ꯍꯥꯏꯅꯤ ꯍꯣꯏ
ꯍꯣꯏ ꯑꯗꯨꯅ ꯐꯩꯌꯦ ꯐꯥꯎꯟꯗꯦꯁꯟ ꯐꯥꯎꯟꯗꯦꯁꯟ ꯌꯥꯎꯗ꯭ꯔꯒꯗꯤ ꯑꯦꯠꯚꯥꯟꯁꯇꯗꯤ ꯊꯥꯕꯗꯣ ꯉꯝꯃꯣꯏꯕꯀꯣ
ꯍꯣꯏ ꯑꯩꯈꯣꯏ ꯀꯦꯇ꯭ꯔꯥꯞꯁꯨ ꯆꯥꯎꯕ ꯉꯝꯃꯔꯣꯏ ꯍꯥꯏꯕꯗꯤ ꯃꯤꯗꯤ ꯑꯦꯠꯚꯥꯟꯁ ꯇ ꯂꯥꯛꯏꯕꯁꯤꯡꯁꯦ ꯀꯔꯤ ꯍꯥꯏꯁꯤꯔꯥ ꯎꯝ ꯊꯥꯏꯅꯗꯒꯤ ꯑꯗꯨꯝ ꯑꯦꯛꯖꯥꯝ ꯊꯥꯔꯛꯄ ꯑꯦꯛꯁꯄꯤꯔꯤꯌꯦꯟꯁ ꯂꯩꯕ ꯈꯛꯅꯦꯕ ꯃꯤ ꯌꯥꯝꯕꯗꯤꯀꯣ ꯑ ꯑꯦꯠꯚꯥꯟꯁ ꯆꯥꯎꯕꯁꯤꯡꯗ ꯍꯥꯏꯕꯗꯤ ꯃꯣꯏꯒꯤ ꯂꯦꯚꯦꯜꯗꯩ ꯈꯔ ꯑꯩꯈꯣꯏꯗꯒꯤ ꯈꯔ ꯋꯥꯡꯉꯦꯕ ꯑꯗꯨꯅ ꯀꯦꯇꯔ꯭ꯞ ꯇꯧꯕ ꯉꯝꯔꯣꯏ ꯑꯗꯨꯒꯤ ꯑꯩꯅ ꯐꯥꯎꯟꯗꯦꯁꯟ ꯑꯗꯨꯝ ꯂꯥꯎꯔꯛꯄꯅꯦ ꯃꯣꯏꯒ ꯑꯩꯈꯣꯏꯗꯤ ꯀꯦꯆꯞ ꯍꯥꯏꯕꯗꯤ ꯃꯤ ꯑꯩꯈꯣꯏꯒꯗꯤ ꯃꯤꯒ ꯃꯥꯟꯅꯗꯦ ꯃꯣꯏ ꯃꯣꯏꯗꯤ ꯀꯔꯤ ꯍꯥꯏꯁꯤꯔꯥ ꯃꯣꯏꯒꯤ ꯏꯟꯇꯤꯂꯤꯖꯦꯟꯗꯣ ꯌꯥꯝ ꯋꯥꯡꯉꯦ ꯑꯩꯈꯣꯏꯗꯒꯤ
ꯎꯝ
ꯑꯩꯈꯣꯏꯗꯤ ꯈꯔꯅꯦꯝꯃꯦ ꯃꯃꯤꯒ ꯑꯇꯣꯞꯄꯒ ꯀꯝꯄꯦꯌꯔ ꯇꯧꯔꯗꯤꯀꯣ ꯏꯁ ꯃꯦ ꯃꯌꯥꯝ ꯃꯦꯁꯀ ꯀ꯭ꯂꯥꯁ ꯇꯦꯟꯗꯒꯤ ꯂꯣꯏꯔꯛꯄꯅꯦ ꯃꯦꯁ ꯂꯥꯎꯗꯦ ꯁꯥꯏꯟꯁ ꯂꯥꯎꯗꯦ ꯍꯥꯏꯔꯁꯨ ꯑꯩꯈꯣꯏꯗꯒꯤ ꯍꯦꯟꯅ ꯍꯥꯏꯔ ꯍꯥꯏꯌꯦ ꯃꯣꯏꯅ ꯑꯗꯨ ꯀꯔꯤꯅꯣ ꯍꯥꯏ ꯐꯥꯎꯟꯗꯦꯁꯟ ꯃꯣꯏ ꯐꯖꯅ ꯕꯦꯁꯤꯛꯇꯣ ꯈꯥꯡꯕꯒꯤ ꯑꯣꯏꯔꯝꯒꯅꯤꯕ ꯏꯁꯤ ꯌꯥꯝ ꯀꯂꯥꯞ ꯃꯣꯏꯒꯤ ꯏꯟꯇꯤꯂꯤꯖꯦꯟꯗꯣ ꯌꯦꯡꯔꯒ ꯑꯁ ꯀꯣꯏꯁꯟ ꯐꯥꯎ ꯄꯥꯕ ꯂꯣꯏꯗ꯭ꯔꯤꯀꯥꯟꯗ ꯑꯁ ꯑꯟꯁꯥꯔꯒ ꯈꯨꯝꯔꯒ ꯂꯩꯒꯅꯤ ꯑꯩ ꯗꯤ ꯌꯥꯝ ꯉꯥꯛꯑꯦ ꯃꯣꯏꯁꯦ
ꯍꯣꯏ ꯌꯥꯝ ꯂꯩꯌꯦ ꯑꯗꯨꯒꯨꯝꯕ ꯃꯤꯁꯨ ꯂꯩ ꯌꯥꯝ ꯍꯥꯏꯕ ꯃꯤꯁꯨ ꯂꯩꯌꯦ
ꯍꯣꯏ ꯑꯣꯖꯥ ꯐꯥꯎ ꯉꯛꯄ ꯏꯁ꯭ꯇꯨꯗꯦꯟꯁ ꯑꯗꯨꯝ ꯂꯩꯕꯅꯦ ꯑꯣꯖꯥꯅ ꯇꯥꯛꯇ꯭ꯔꯤꯐꯥꯎ ꯑꯗꯨꯝ ꯍꯥꯟꯅ ꯃꯣꯏ ꯑꯟꯁꯔꯁ ꯍꯥꯏꯔꯛꯀꯅꯤ ꯃꯣꯏꯁꯦ ꯌꯥꯝ ꯍꯥꯏꯕꯩꯋꯥꯅꯦ
ꯀꯗꯥꯏꯗꯒꯤ ꯐꯥꯎꯟꯗꯦꯁꯟ ꯌꯥꯎꯗ ꯅꯪꯗꯤ
ꯑꯩ ꯑꯗꯨꯝ ꯁꯤꯗ ꯇꯥꯎꯋꯦ ꯏꯝꯐꯥꯜꯗ
ꯑꯗꯣ ꯃꯤꯡꯗꯤ
ꯍꯥꯥ
ꯃꯤꯡ ꯃꯤꯡ ꯅꯪꯒꯤ ꯅꯪꯒꯤ
ꯍꯣꯔꯦꯟꯅꯦ ꯍꯥꯏꯔꯛꯀꯦ ꯑꯣ ꯀꯣꯆꯤꯡꯒꯤꯔꯣ ꯑꯥ ꯏꯕꯦꯝ ꯍꯥꯎꯅꯀꯣ ꯏꯚꯦꯟ ꯍꯥꯎ ꯍꯣꯏ ꯍꯣꯏ ꯑꯩꯗꯤ ꯑꯗꯨ ꯅꯨꯡꯉꯥꯏꯌꯦ ꯍꯣꯏ ꯑꯣꯖꯥꯁꯤꯡꯁꯨ ꯅꯨꯡꯉꯥꯏꯌꯦ
ꯑꯣ
ꯑꯗꯨꯝ ꯐ꯭ꯔꯤ ꯑꯣꯏꯌꯦ ꯑꯗꯨꯒ
ꯕꯤꯖꯟ ꯑꯦꯀꯥꯗꯃꯤ ꯃꯅꯤꯄꯨꯔ ꯍꯥꯏꯕ ꯀꯣꯆꯤꯡ ꯁꯦꯟ
ꯍꯣꯏ ꯍꯣꯏ ꯑꯗꯨ ꯑꯅꯥ ꯑꯍꯣꯏ ꯑꯗꯨꯅ ꯑꯅꯥꯎꯕ ꯃꯥꯜꯂꯦ ꯍꯧꯖꯤꯛꯀꯥꯟꯅ ꯊꯣꯛꯔꯛꯄ ꯑꯩꯗꯤ ꯍꯧꯖꯤꯛꯀꯥꯟ ꯅꯍꯥ ꯅꯍꯥꯟꯅ ꯈꯪꯕꯅꯦ ꯑꯗꯨꯗꯣ ꯎꯔꯦ
ꯑꯩꯅ ꯌꯥꯎꯕꯗꯣ ꯑꯩ ꯅꯍꯥꯟ ꯌꯥꯎꯕ ꯑꯗꯨꯗ ꯌꯧꯋꯦ ꯑꯩꯗꯤ
ꯑꯣ ꯅꯨꯡꯉꯥꯏꯕ꯭ꯔꯥ ꯑꯗꯨꯗꯣ
ꯑꯗꯨ ꯅꯨꯡꯉꯥꯏꯌꯦ ꯑꯗꯨꯗꯤ ꯄꯨꯔꯥ ꯁ꯭ꯃꯥꯔꯠ ꯀ꯭ꯂꯥꯁꯅꯤ ꯀꯣ
ꯍꯣꯏ ꯑꯩꯈꯣꯏ ꯑꯩꯈꯣꯏꯁꯨ ꯁ꯭ꯃꯥꯔꯠ ꯀ꯭ꯂꯥꯁꯅꯦ
ꯍꯣꯏ ꯑꯗꯨꯗ ꯑꯩꯈꯣꯏꯗꯤ ꯑꯗꯨꯗ ꯌꯧꯕ ꯑꯗꯨꯗ ꯌꯧꯕ ꯑꯗꯨ ꯌꯧ ꯔꯦꯀꯣꯔꯗꯦꯠ ꯚꯤꯗꯤꯑꯣꯒꯨꯝꯕ ꯑꯃꯨꯛ ꯐꯪꯅꯤꯕꯀꯣ
ꯍꯣꯏ ꯍꯣꯏ ꯐꯥꯡ ꯑꯩꯈꯣꯏꯗꯁꯨ ꯑꯗꯨꯝ ꯐꯥꯡꯉꯤꯗ ꯖꯤ ꯑꯦꯁ ꯄꯦꯄꯔꯒꯨꯝꯕ ꯑꯗꯨꯝ